ꯍ‌ꯦꯂꯣ ꯎꯝ ꯇꯥꯕꯔ‌ꯣ
ꯑꯥ ꯐꯖꯠꯅ ꯇꯥꯏꯌꯦ
ꯀ꯭ꯔꯤ ꯇꯧꯕ꯭ꯔꯣ ꯀ꯭ꯔꯤꯁꯨꯇꯧꯗꯦ
ꯃꯦꯁꯤ ꯐꯦꯟ
ꯎꯝ ꯅꯪꯗꯤ ꯀꯔꯤ ꯀꯅꯥꯒꯤ ꯐ‌‌ꯦꯟꯁ꯭ꯔꯣ ꯑꯗꯨꯗꯤ
ꯑꯩ ꯋꯥ ꯑꯝꯇꯥ ꯍꯪ ꯍꯟꯗꯛꯇꯤ ꯅꯣꯏ ꯐꯦꯟꯁ‌ꯦ ꯍꯔꯥꯎꯔꯝꯒꯅꯤ ꯅꯠ ꯇꯔꯥ
ꯍꯔꯥꯎꯗ꯭ꯔꯗꯤ ꯍꯟꯗꯛ ꯅꯠ ꯍꯟꯗꯛ ꯈꯛꯇ ꯅꯠꯇꯦꯗ ꯇꯨ ꯊꯥꯎꯖꯟ ꯇ꯭ꯋꯦꯟꯇꯤ ꯇꯨꯒꯤ ꯗꯨꯁꯨ ꯌꯥꯝ ꯅꯨꯉꯥꯏꯕꯅ‌ꯦ ꯑꯈꯣꯏꯅ ꯉꯝꯕꯗꯣ
ꯅꯨꯡꯁꯤꯕꯁꯦ ꯃꯦꯁꯤꯁꯨ ꯅꯨꯡꯁꯤ ꯈ꯭ꯔꯤꯁꯇꯤꯌꯥꯅꯣ ꯅꯨꯡꯁꯤ ꯂꯣꯏ ꯅꯨꯡꯁꯤꯌꯦ ꯑꯗꯣ ꯍꯦꯟꯅ ꯅꯨꯡꯁꯤꯕꯁꯦ ꯈ꯭ꯔꯤꯁꯇꯤꯌꯥꯅꯣ ꯅ ꯍꯦꯅ ꯅꯨꯡꯁꯤꯗ ꯑꯩꯒꯤꯗꯤ
ꯑ‌ꯣ ꯉꯔꯥꯡꯒꯤꯗꯨꯗꯤ ꯅꯨꯡꯁꯤ ꯅꯨꯡꯁꯤꯗ ꯃꯥ ꯀꯞꯄ ꯎꯕꯗꯣ
ꯎꯝ ꯀꯞꯄꯗꯤ ꯂ‌ꯣꯏꯅ ꯀꯞꯄ‌ꯦꯗ ꯑꯗ‌ꯣ ꯃꯗ꯭ꯔꯤꯛꯕꯨꯗꯤ ꯃꯥꯥꯏꯁ‌ꯦ ꯎꯝ ꯄꯥꯈꯪ ꯊꯣꯛꯑꯦꯀꯣ
ꯃꯆꯥꯗꯨꯀ ꯍꯣꯏ ꯃ‌ꯣꯗꯔꯤꯛ ꯃꯆꯥꯗ‌ꯣ ꯍ‌ꯣ
ꯌꯥꯝ ꯅꯨꯡꯁꯤ ꯍꯟꯗꯛ ꯋꯔꯥꯜ ꯀꯞꯁꯦ ꯂꯥꯁ ꯑꯣꯏꯔꯕꯅꯤ ꯂꯦꯖꯦꯟ ꯒꯤ ꯂꯥꯁ ꯗꯦ ꯑ‌ꯣꯏꯔ
ꯕ‌ꯦꯅꯤꯅ ꯍꯣꯏ ꯅꯨꯡꯕꯨꯗꯤ ꯅꯨꯡꯁꯤꯌꯦ ꯅꯣꯏꯒꯤ ꯅꯣꯏꯗꯤ ꯑꯗꯣ ꯐ꯭ꯔꯥꯟꯁꯇ ꯁꯞꯄꯣꯔꯠ ꯇꯧꯅꯤꯡꯉꯥꯏ ꯃꯥꯜꯂꯦ ꯑꯗꯨꯗꯤ ꯅꯪ ꯑꯃꯨꯛ
ꯅꯠꯇꯗꯤ
ꯐ꯭ꯔꯥꯟꯁ ꯁꯦ ꯀꯥꯗꯤ ꯀꯥꯅꯤ ꯍꯥꯏ ꯃꯥꯟꯂꯤꯗꯥ ꯍꯣꯏ
ꯅꯪꯗꯦ ꯅꯣꯏ ꯅꯪꯅ ꯁꯞꯄꯣꯔꯠ ꯇꯧꯕ ꯃꯤꯅ ꯑꯃꯨꯛ ꯋꯥꯜ ꯀꯞꯁꯦ ꯄꯥꯏꯒꯗꯔ ꯈꯪꯗ꯭ꯔꯦ ꯊ꯭ꯔꯤ ꯐꯥꯢꯞ
ꯎꯝ ꯌꯥꯝ ꯐꯥꯈ꯭ꯔꯅꯤ ꯑꯈꯣꯏꯒꯤꯗꯤ
ꯐꯤꯐꯥꯒꯤ ꯄ꯭ꯔꯦꯁꯤꯗꯦꯟꯒꯤ ꯄ꯭ꯔꯤꯟꯁꯦꯁ ꯑꯣꯏꯔꯕꯅꯤꯅ
ꯑꯃꯨꯛ ꯉꯝꯔꯗꯤ ꯅꯣꯏꯗꯤ ꯐꯤꯐꯥꯅ ꯁꯞꯄꯣꯔꯠ ꯇꯧꯕꯒꯤ ꯔꯤꯐ꯭ꯔꯤꯅ ꯁꯞꯄꯣꯔꯠ ꯇꯥꯎꯕꯒꯤ ꯑꯃꯨꯛ ꯍꯥꯏꯈꯤꯅꯤ ꯈꯪꯉꯦ
ꯍꯟꯗꯛꯁꯤ ꯔꯤꯜꯁꯦ ꯕꯦꯔꯦꯜ ꯆꯠꯄ ꯎꯗ꯭ꯔꯣ ꯄꯣꯔꯇꯨꯒꯥꯜ ꯐꯦꯟꯅ ꯊꯣꯡꯒꯥꯥꯟꯗ ꯊꯣꯂꯛꯄꯗ ꯃꯦꯁꯤ ꯐꯦꯟꯅ ꯀꯩꯅꯣ ꯇꯧꯕꯗꯣ ꯎꯗꯤ ꯎꯔꯝꯈꯤꯔꯣꯏ ꯎꯕꯁꯨ ꯐꯪꯉꯝꯈꯤꯅꯤ ꯑꯗꯨ
ꯎꯝ
ꯃꯣꯏꯗꯤ ꯐꯤꯐꯥꯅ ꯁꯞꯄꯣꯔꯠ ꯇꯧꯕꯒꯤ ꯉꯝꯕꯅꯦ ꯐꯤꯐꯥꯅ ꯃꯣꯏꯒꯤ ꯀꯟꯇ꯭ꯔꯤꯗꯣ ꯂꯥꯏꯕ ꯈꯛꯇ ꯊꯝꯕꯒꯤꯅꯦ ꯑꯃꯨꯛ ꯍꯥꯏꯌꯦ ꯃꯤꯅꯅꯦ ꯍꯥꯏꯌꯦ ꯀꯥꯔꯠ ꯀꯨꯝꯕꯁꯨ ꯄꯤꯗꯦ ꯍꯥꯏꯌꯦ
ꯑꯥ
ꯑꯦꯛꯁꯇ꯭ꯔꯥ ꯃꯤꯅꯔꯠ ꯑ ꯃꯤꯅꯤꯠ ꯁꯨ ꯌꯥꯝ ꯄꯤꯔꯦ ꯍꯥꯏꯌꯦ ꯑꯁ
ꯑꯥ ꯄ꯭ꯔꯣꯇꯨꯒꯜ ꯒ ꯂ ꯄꯣꯔꯇꯨꯒꯥꯜ ꯒ ꯀꯩꯅꯣ ꯃꯣꯗꯔꯤꯛ ꯀꯩꯅꯣ ꯀꯣꯁꯤꯌꯥ ꯍꯥꯏꯕ꯭ꯔꯥ ꯑꯗꯣ ꯁꯅꯥꯕꯗꯣ ꯁꯇ꯭ꯔꯥ ꯃꯤꯅꯤꯠ ꯑꯦꯛꯁꯇ꯭ꯔꯥ ꯍꯥꯞꯄꯗꯣ ꯍꯦꯟꯂꯦꯗꯅ
ꯍꯣꯏ ꯑꯗꯨ ꯅꯨꯃꯤꯠꯗꯤ ꯍꯦꯟꯃꯟꯗꯤ ꯍꯦꯟꯃꯜꯂꯤꯗ
ꯍꯣꯢ
ꯀ꯭ꯔꯣꯁꯤꯌꯥꯒꯤ ꯑꯦ ꯀꯣꯔꯁꯤꯌꯥꯗ ꯁꯞꯄꯣꯔꯠ ꯇꯧꯕ ꯃꯥꯜꯂꯦ ꯑꯗꯨ ꯅꯨꯄꯥꯗꯣ
ꯑ ꯃꯅꯤ ꯄ꯭ꯔꯣ ꯄ꯭ꯔꯣ ꯌꯥꯕ ꯃꯈꯩꯁꯦ ꯄꯣꯔꯇꯨꯒꯜꯗ ꯑꯗꯨꯝ ꯊꯣꯛꯅꯤꯡꯕ ꯍꯥꯏꯇꯥꯔꯦꯀꯣ ꯋꯥꯜ ꯀꯞꯇꯒꯤ ꯃꯣꯏ ꯁꯥꯟꯅꯕꯒꯤ ꯃꯑꯣꯡꯗꯣ
ꯑꯥ
ꯄ꯭ꯔꯣꯇꯨꯒꯜꯗ ꯍꯦꯛ ꯂꯣꯏꯊꯣꯛꯈꯤꯕ ꯍꯥꯏꯇꯥꯔꯦ ꯂꯣꯏꯁꯤꯟꯈꯤꯕ ꯄꯣꯛ ꯄꯥꯝꯕꯒꯤ ꯃꯣꯏ ꯇꯧꯕ ꯃꯥꯜꯂꯦꯕ
ꯑꯥ ꯑꯗꯨꯃꯥꯏꯅ ꯍꯥꯏꯒꯅꯤ ꯅꯣꯏꯗꯤ ꯍꯣꯏ ꯑ ꯑꯩꯒꯤꯗꯤ ꯉꯔꯥꯡꯒꯤꯗꯤ ꯌꯥꯝ ꯐꯥꯖꯕ ꯅꯠꯇꯦ
ꯑꯩ ꯉꯔꯥꯡꯗꯣ ꯌꯦꯡꯗꯤ ꯌꯦꯡꯕꯅꯦ ꯑꯗꯨ ꯑꯁ ꯄꯣꯔꯇꯨꯒꯜ ꯄ꯭ꯂꯦꯗꯤ ꯐꯖꯗꯦꯍꯦ
ꯌꯥꯝ ꯐꯥꯖꯗꯦ ꯃꯣꯏꯒꯤꯗꯣ ꯉꯔꯥꯡꯒꯤꯗꯣ ꯅꯨꯡꯁꯤꯕꯗꯤ ꯑꯩꯗꯤ ꯏꯁꯅꯦꯜꯅ ꯀꯥꯕꯗꯣ
ꯎꯝ ꯑꯗꯣ ꯒꯣꯜ ꯑꯃ ꯆꯟꯈꯤꯕꯗ ꯑꯩ ꯌꯦꯡꯈꯤꯗꯦ ꯑꯗꯣ
ꯂꯣꯏꯈ꯭ꯔꯗꯤꯅ ꯍꯣꯏ ꯃꯇꯝꯗꯣ ꯀꯨꯏꯗ꯭ꯔꯤꯅꯦ ꯑꯦꯔꯤꯁꯅꯦꯜ ꯑꯦꯞꯔ ꯍꯥꯞ ꯄꯗ ꯇꯨꯔ ꯁꯀꯣꯔ ꯇꯧꯕꯒꯨꯝ ꯑ ꯁꯤꯛꯁꯔꯥ ꯎꯝ ꯑꯁ ꯉꯔꯥꯡꯅ ꯇꯨꯝꯅꯤꯡꯕꯁꯤꯗꯤ-ꯇꯨꯝꯅꯤꯡꯕꯁꯤꯗꯤ ꯑꯗꯨ ꯑꯣꯏꯔꯁꯨ ꯌꯦꯡꯅꯤꯡꯕꯅꯤꯅ ꯅꯝ ꯐꯨꯗ ꯌꯦꯡꯕꯅꯦ꯫
ꯑꯩꯗꯤ ꯉꯔꯥꯡ ꯇꯨꯝꯗꯦ ꯇꯨꯝꯕ ꯌꯥꯗꯗꯅ ꯄꯨꯡ ꯃꯔꯤꯗ ꯆꯥꯛ ꯊꯣꯡꯕ ꯍꯧꯒꯠ ꯑꯗꯣ ꯆꯥꯛ ꯂꯣꯏꯔ ꯍꯣꯏ ꯂꯣꯏ
ꯄꯣꯔꯇꯨꯒꯥꯜꯒꯤꯗꯤ ꯑꯁ ꯌꯥꯔꯥꯔꯣꯏꯗ ꯔꯣꯅꯦꯜꯗꯣ ꯑꯃꯨꯛ ꯊꯣꯛꯈ꯭ꯔꯅꯤ ꯉꯝꯃꯣꯏ ꯃꯣꯏꯗꯤ ꯑꯃ ꯐꯥꯎ ꯄꯥꯏꯅꯤꯡꯉꯥꯏ ꯈꯟꯗ꯭ꯔꯦ꯫
ꯎꯝ ꯃꯤ ꯁꯤꯅꯤꯡꯉꯥꯏ ꯃꯥꯥꯏ ꯔꯥꯅꯦꯜꯒ ꯃꯍꯨꯠ ꯁꯤꯅꯤꯡꯉꯥꯏ ꯃꯤ ꯂꯩꯔꯥꯔꯣꯏ꯫
ꯑꯗꯨꯒꯀꯣ ꯅꯣꯏ ꯅꯣꯏꯁꯦ ꯈꯔ ꯈꯔ ꯃꯁꯥ ꯃꯁꯥꯅ ꯇꯧꯅꯤꯡꯕꯁꯨ ꯂꯩꯕꯒꯤꯅꯦ ꯃꯁꯥ ꯃꯁꯥꯅ ꯑꯗꯨꯝ ꯇꯧꯅꯤꯡꯉꯦꯅ ꯅꯣꯏꯁꯨ ꯎꯔꯝꯅꯤ꯫
ꯍꯦꯏ
ꯃꯣꯏ ꯉꯝꯅꯤꯡꯉꯥꯏ ꯈꯟꯗꯦ ꯃꯁꯥ ꯃꯁꯥꯅ ꯍꯥꯟꯅ ꯇꯝꯅꯤꯡꯕꯒꯨꯝ ꯂꯩꯌꯦꯕ ꯃꯣꯏꯗ
ꯑꯗꯣ
ꯑꯁ ꯑꯩꯒꯤꯗꯤ ꯑꯔꯖꯦꯟꯇꯤꯅꯥꯒ ꯏꯁꯄꯦꯟ ꯀꯥꯔꯗꯤ ꯌꯥꯔꯦ꯫
ꯑꯩ ꯃꯦꯁꯤꯗ ꯍꯩꯅꯗꯕꯁꯦ ꯇꯨ ꯊꯥꯎꯖꯟ ꯇ꯭ꯋꯦꯟꯇꯤ ꯇꯨ ꯃꯇꯥꯡꯗꯨꯒ ꯍꯟꯗꯛ ꯋ꯭ꯔꯥꯜꯗ ꯀꯞ ꯃꯇꯥꯡꯗꯨꯒ ꯑꯗꯨꯒ ꯃꯥꯅ ꯑꯩꯗꯤ ꯀꯩ ꯍꯥꯏꯁꯤꯔꯥ ꯐꯤꯐꯥ ꯋ꯭ꯔꯥꯜꯗ ꯀꯞꯀꯤ ꯄ꯭ꯔꯦꯁꯤꯗꯦꯟꯅ ꯁꯞꯄ꯭ꯔꯣꯠ ꯇꯧꯋꯦ ꯍꯥꯏꯅ ꯃꯥꯒꯤ ꯁꯨꯃꯥꯏꯅ ꯃꯑꯣꯡꯗ ꯍꯦꯠꯛꯇ ꯄ꯭ꯔꯥꯎ ꯑꯣꯏꯕ꯫
ꯈꯪꯗꯦꯗ ꯑꯩꯈꯣꯏꯗꯤ꯫
ꯑꯦ ꯅꯣꯏꯒꯤꯗꯤ ꯑꯗꯨꯝ ꯁꯦꯟ ꯑꯣꯏꯖꯕꯅꯤꯅ ꯈꯪꯗꯦ꯫
ꯅꯣꯏ ꯅꯣꯏꯗꯤ ꯅꯨꯡꯁꯤꯗꯕꯅꯤꯅ ꯅꯨꯡꯁꯤ ꯅꯨꯡꯁꯤꯗ꯭ꯔꯗꯤ ꯈꯤꯇꯪ-ꯈꯤꯇꯪ-ꯈꯤꯇꯪ ꯈꯤꯇꯪ ꯈꯤꯇꯪ ꯑꯣꯏꯔꯁꯨ ꯑꯗꯨꯝ ꯎꯠꯊꯣꯛꯄꯅꯤꯗ꯫ ꯇꯧꯗ꯭ꯔꯁꯨ ꯑꯗꯨꯝ ꯈꯟꯕꯅꯦ ꯑꯁꯦꯡꯕꯒꯤ꯫
ꯑꯁꯦꯡꯕꯅꯦ꯫
ꯀꯩꯅꯣ ꯇꯧꯕ ꯅꯠꯇꯕ ꯃꯣꯏꯅ ꯔꯦꯐ꯭ꯔꯤꯁꯨꯅꯦ ꯀꯩꯅꯣꯁꯨꯅꯦ ꯂꯣꯏꯅ ꯖꯖ ꯁꯨꯅꯦ ꯁꯞꯄ꯭ꯔꯣꯠ ꯇꯧꯔꯕꯅꯤꯅ꯫
ꯑꯁ ꯔꯤꯐ꯭ꯔꯤꯁꯨ ꯂꯣꯏ ꯔꯤꯐ꯭ꯔꯤ ꯁꯄꯣꯔꯠ ꯇꯧꯔꯝꯃꯣꯏ꯫ ꯅꯣꯏꯅ ꯅꯣꯏꯅ ꯅꯣꯏꯅ ꯈꯪꯕꯒꯤꯅꯦꯕ ꯈꯪꯗꯦ ꯅꯣꯏ ꯋꯥꯈꯜ ꯅꯅꯦ ꯅꯣꯏ ꯋꯥ ꯈꯅ ꯅꯅꯦ꯫
ꯌꯥꯔꯦ ꯑꯗꯣ ꯑꯁꯤ ꯐꯤꯐꯥ ꯋ꯭ꯔꯥꯜꯗ ꯀꯞꯀꯤ ꯃꯇꯥꯡꯁꯦ ꯇꯣꯛꯑꯁꯦ꯫
ꯎꯝ ꯍꯟꯗꯛ ꯍꯟꯗꯛ ꯔꯦꯠꯇꯔ ꯂꯥꯛ ꯍꯥꯏꯗꯤ ꯂꯣꯏ ꯁꯤ ꯍꯣꯏ ꯀꯥꯕ ꯉꯝꯃꯔꯣꯏ ꯃꯤ ꯂꯣꯏꯅꯃꯛ
ꯇꯨ ꯊꯥꯎꯖꯟ ꯇ꯭ꯋꯦꯟ ꯊꯥꯔꯇꯤꯒꯤ ꯋ꯭ꯔꯥꯜꯗ ꯀꯞꯁꯤꯗꯤ ꯑꯩ ꯈꯟꯕꯗ ꯏꯪꯂꯦꯟ ꯅꯠꯇ꯭ꯔꯒ ꯀꯩꯅꯣ ꯑꯗꯨꯅ ꯉꯝꯗꯧ ꯃꯥꯂꯦ
ꯐ꯭ꯔꯥꯟꯁꯅꯦ ꯏꯁꯄꯦꯟꯅꯦ ꯑꯗꯨ ꯃꯤ ꯌꯥꯝ ꯐꯩꯋꯦ ꯃꯣꯏꯗꯤ ꯏꯁꯄꯦꯟꯒꯤꯁꯨ ꯌꯥꯝ ꯑꯉꯥꯡ ꯑꯣꯏꯔꯤꯑꯦꯅ ꯕꯥꯔꯀꯥꯒꯤ ꯄ꯭ꯂꯦꯌꯥꯔ ꯉꯥꯛ ꯉꯥꯛꯇ ꯑꯣꯏꯕꯒꯤ ꯅꯣꯏꯁꯦ ꯄꯥꯝꯅꯕꯒꯤꯅꯦ ꯍꯣꯏ ꯈꯪꯉꯦ
ꯌꯨ ꯑꯦꯁ ꯁꯥꯟꯅꯕꯗꯣ ꯌꯦꯡꯕ ꯑꯌꯨꯛꯇ
ꯌꯦꯡꯗꯦ
ꯍꯦꯟꯅ ꯅꯣꯡꯅꯤꯡꯕꯅꯦ ꯌꯨ ꯑꯦꯁ ꯑꯦꯅ ꯁꯥꯟꯅꯕ ꯃꯑꯣꯡꯗ
ꯐꯖꯗꯕꯒꯤ
ꯐꯖꯗꯕꯒꯤ ꯍꯣꯏ ꯕꯣꯟꯁꯨ ꯁꯨꯡꯆꯦꯟ ꯆꯦꯟꯗꯕ
ꯑꯩꯗꯤ ꯏꯟꯗꯤꯌꯥꯒ ꯑꯥꯔꯖꯦꯟꯇꯤꯅꯥ ꯁꯥꯟꯅꯔꯗꯤ ꯑꯥꯔꯖꯦꯟꯇꯤꯅꯥ ꯄꯣꯔꯠ ꯇꯧꯅꯤ
ꯑꯌꯨꯛꯇ ꯌꯨ ꯑꯦꯁ ꯑꯦꯁꯅꯔꯦ ꯌꯥꯝ ꯅꯣꯛꯅꯤꯡꯕꯅꯦ ꯃꯔꯤꯒ ꯑꯃ
ꯎꯝ
ꯕꯦꯜꯖꯤꯌꯝꯅ ꯉꯝꯒ꯭ꯔꯦ
ꯉꯁꯤꯒꯤꯗꯤ ꯌꯦꯡꯒꯦꯔꯣ ꯑꯃꯨꯛ
ꯅꯨꯡꯉꯥꯏꯇꯦ
ꯉꯁꯤꯒꯤꯁꯨ ꯌꯦꯡꯒꯦꯔꯕ
ꯉꯁꯤꯁꯦ ꯀꯩ ꯑꯣꯏꯗꯣꯏꯅꯣ ꯉꯁꯤꯗꯤ ꯈꯪꯗꯦ
ꯑꯩꯈꯣꯏ ꯑꯩꯈꯣꯏ ꯃꯦꯁꯤꯗ ꯁꯥꯟꯅꯒꯅꯤꯅ ꯅꯥꯏꯟ ꯊꯥꯔꯇꯤꯗ
ꯅꯏꯟ ꯊꯥꯔꯇꯤꯗ
ꯎꯝ ꯑꯦ ꯑꯩꯅ ꯅꯣꯛꯅꯤꯡꯕꯁꯤꯗꯤꯀꯣ ꯉꯔꯥꯡꯗꯣ
ꯎꯝ
ꯑꯩꯒꯤ ꯇꯨ ꯊꯥꯔꯇꯤꯗꯅꯦꯅ ꯑꯂꯥꯔꯝ ꯊꯝꯂꯒ ꯇꯨꯋꯦꯜꯀꯨꯝꯕꯗ ꯉꯥꯏꯍꯥꯛ ꯇꯨꯝꯒꯦꯅ ꯇꯨꯝꯕꯅꯦꯕ ꯏꯃꯥꯟꯅꯕꯤꯅ ꯍꯧꯒꯠꯂꯣ ꯍꯧꯒꯠꯂꯣ ꯕꯣꯜ ꯍꯥꯎꯈ꯭ꯔꯦ ꯍꯧꯈ꯭ꯔꯅꯤ ꯍꯥꯏꯕ ꯑꯩꯗꯣ ꯃꯥꯗꯣ ꯈꯪꯗꯕꯩꯔꯅ ꯈꯟꯕꯅꯦꯕ ꯑꯩꯅꯗꯤ ꯇꯨ ꯊꯥꯔꯇꯤꯅꯦꯅ ꯈꯟꯕ ꯑꯗꯨꯒ ꯃꯥꯗꯣ ꯑꯅꯤ ꯑꯍꯨꯝ ꯀꯥꯎꯈ꯭ꯔꯦ ꯑꯩꯉꯣꯟꯗ ꯑꯗꯨꯒꯤ ꯑꯩꯅ ꯍꯧꯖꯤꯛꯇꯤ ꯑꯩꯕꯨ ꯀꯥꯎꯒꯅꯨꯀꯣ ꯕꯣꯜꯁꯦ ꯇꯨ ꯊꯥꯔꯇꯤꯗꯅꯦ ꯑꯩ ꯑꯂꯥꯔꯝ ꯊꯥꯝꯈ꯭ꯔꯦ ꯑꯩ ꯢꯊꯟꯇ ꯍꯧꯒꯥꯠꯂꯒ ꯌꯦꯡꯅꯤ ꯀꯨꯝꯃ ꯇꯥꯎꯕꯅꯦꯕ ꯑꯗ ꯏꯃꯥꯟꯅꯕꯤꯅ ꯌꯦꯡꯉꯣ ꯃꯤ ꯂꯥꯏꯟ ꯎꯥꯞ ꯇꯧꯈ꯭ꯔꯦ ꯌꯥꯝ ꯅꯣꯛꯅꯤꯡꯕꯅꯦꯒꯣ ꯑꯩ ꯃꯥꯅ ꯍꯥꯏꯗ꯭ꯔꯗꯤ ꯑꯩ ꯇꯨ ꯊꯥꯔꯇꯤꯗ ꯏꯊꯥꯟꯗ ꯂꯣꯏꯕ ꯃꯇꯝꯗ ꯍꯧꯒꯠꯀꯅꯤ ꯉꯔꯥꯡꯗꯣ
ꯉꯁꯤ ꯀꯩ ꯌꯦꯟꯁꯥꯡ ꯆꯥꯔꯨꯔꯦ ꯑꯦꯂꯝꯗꯤ ꯍꯥꯞꯇꯦꯗ ꯑꯩꯗꯤ ꯑꯗꯨꯝ ꯃꯇꯝ ꯆꯥꯅ ꯍꯧꯒꯠꯂꯦ ꯃꯤꯀꯥꯞ ꯊꯣꯛꯑꯦ ꯑꯩꯗꯤ
ꯎꯝ
ꯑꯗꯨꯝ ꯋꯥꯈꯜꯗ ꯈꯜꯂꯒ ꯇꯨꯝꯃꯗꯤ ꯃꯪꯐꯥꯎ ꯑꯗꯨꯝ ꯃꯪꯉꯦ
ꯃꯔꯥꯛ ꯃꯔꯥꯛꯇꯗꯤ ꯑꯗꯨꯝ ꯍꯧꯒꯠꯄꯅꯦ ꯍꯣꯏ ꯇꯨꯝꯕ ꯌꯥꯗꯕꯅꯦ
ꯑꯩ ꯉꯁꯤ ꯕꯣꯜ ꯌꯦꯡꯅꯤꯡꯉꯥꯢ ꯂꯩꯒꯣꯅ ꯋꯥꯈꯜꯗ ꯈꯜꯂꯒ ꯇꯨꯝꯃꯗꯤꯅꯦ ꯑꯗꯨꯝ ꯃꯥꯡꯗ ꯑꯗꯨꯝ ꯃꯥꯡ ꯊꯣꯛꯑꯅꯤ ꯍꯦꯛ ꯃꯤ ꯀꯥꯞꯊꯣꯛꯑꯗꯤ ꯑꯗꯨꯝ ꯃꯇꯝ ꯑꯦꯛꯖꯦꯛ ꯍꯥꯏꯇꯥꯔꯦ ꯑꯦꯛꯖꯦꯛ ꯅꯠꯇꯕ ꯄꯨꯡ ꯃꯈꯥꯏꯒꯨꯝꯕꯗ ꯑꯗꯨꯝ ꯆꯞ ꯆꯥꯅ
ꯅꫭꯏꯒꯤ ꯃꯥꯥꯡꯗꯗꯤ ꯑꯗꯨꯗꯤ ꯐ꯭ꯔꯅꯦꯜꯗꫭ ꯀꯥꯔꯝꯅꯤꯅ
ꯑꯗꯨꯒꯨꯝꯕꯗꯤ ꯈꯟꯗꯦꯗꯥ ꯑꯩꯗꯤ ꯄ꯭ꯂꯦꯗꯣ ꯑꯩ ꯅꯨꯡꯁꯤꯔ ꯕꯅꯤꯅ ꯑꯦ ꯉꯝꯃꯁꯨ ꯄꯥꯝꯃꯦ ꯉꯝꯗꯕꯁꯨ ꯂꯦꯁ ꯕꯤꯌꯦ ꯑꯣꯏꯔꯕꯅꯤ ꯂꯥꯁ ꯇꯥꯏꯝꯁ ꯑꯣꯏꯔꯕꯅꯤꯅ ꯍꯣꯏ ꯑꯗꫭ ꯋꯈꯜꯗꯗꯤ ꯑꯗꯨꯝ ꯂꯩ ꯇꯥꯏ
ꯄꯥꯝꯗꯦ ꯍꯥꯏꯗꯨꯗꯤ ꯀꯥꯏꯗꯦꯗ
ꯃꯊꯪ ꯆꯍꯤ ꯇꯨꯊꯧꯖꯟ ꯊ꯭ꯔꯇꯤ ꯑꯦꯠꯇ ꯌꯦꯡꯅꯤꯡꯗ꯭ꯔꯗꯦ ꯋꯥꯔꯜ ꯀꯞ
ꯍꯣꯏ ꯃꯦꯁꯤꯒ ꯔꫭꯅꯥꯜꯗꫭ ꯇꫭꯛꯈ꯭ꯔꯗꯤ꯫
ꯎꯝ꯫ ꯍꯥꯟꯅ ꯌꯦꯡꯒꯦ ꯍꯥꯏꯔꯗꯤ ꯑꯥꯝ ꯕꯄꯦꯗꯣ ꯕꯄꯦ ꯍꯥꯏꯕ꯭ꯔꯥ
ꯕꯄꯦ ꯍꫭꯏ ꯎꯝ ꯃꯄꯦꯕꯨꯗꯤ ꯑꯗꯨꯝ ꯅꯨꯡꯗꯤ ꯅꯨꯡꯁꯤꯌꯦ ꯑꯗꯨ ꯑꯣꯏꯔꯁꯨ ꯃꯥꯗꯤ ꯔꯣꯅꯦꯜꯗꯣ ꯄꯥꯝꯃꯦꯅ ꯍꯔꯥ ꯑꯗꯨꯗꯒꯤ ꯃꯥꯛ ꯕꯤꯖꯥꯛ ꯇꯥꯈ꯭ꯔꯦ꯫
ꯃꯦꯁꯤꯕꯨ ꯄꯥꯝꯒꯩ ꯌꯥꯝ ꯄꯥꯝꯃꯤꯅꯦ ꯃꯥꯕꯨ ꯃꯥꯒꯤ ꯃꯑꯣꯡ ꯃꯇꯧꯗ ꯑꯗꯨꯝ ꯌꯥꯏꯑꯕ ꯅꯨꯡꯁꯤꯌꯦꯕ
ꯑꯩꯈꯣꯏ ꯑꯉꯥꯡ ꯑꯣꯏꯔꯤꯉꯩꯗ ꯇꯨꯊꯥꯎꯖꯟ ꯁꯤꯛꯁ ꯁꯚꯦꯟ ꯑꯗꯨꯋꯥꯏꯗꯥ ꯑꯗꯨ ꯋꯥꯔꯜ ꯀꯞ ꯇꯨꯅ ꯍꯦꯟꯅ ꯐꯖꯩꯗ
ꯎꯝ ꯈꫭꯏꯗꯤ ꯑꯗꯨꯝ ꯑꯗꯨꯒꯨꯝꯕ ꯃꯇꯝ ꯃꯇꯝꯗꯨꯗꯤ ꯈꯪꯗꯦꯗ꯫
ꯈꯪꯗꯔꯦ ꯇꯨꯊꯥꯎꯖꯟ ꯁꯤꯛꯁ ꯆꯤꯟ ꯁꯤꯛꯁꯇꯤꯟ ꯑꯗꯨꯋꯥꯏꯗ꯭ꯔꯥ ꯑꯃ ꯂꯩ ꯁꯥꯛꯁꯇꯤꯟ ꯑꯦꯠꯇꯤꯟ ꯅꯥꯟꯇꯤꯟ ꯅꯥꯟꯇꯤꯟ ꯅꯠꯇꯦ ꯇꯨꯊꯥꯎꯖꯟ ꯁꯤꯛꯁꯇꯤꯟ ꯑꯦꯟ ꯑꯗꯨ ꯃꯇꯝꯗ ꯅꯨꯡꯉꯥꯏꯗ ꯋꯥꯔꯜ ꯀꯞ
ꯇꯨꯊꯥꯎꯖꯟ ꯇꯨꯊꯥꯎꯖꯟ ꯁꯤꯛꯁꯇꯤꯟ ꯁꯚꯦꯟꯇꯤꯟ ꯑꯦꯠ ꯅꯠ ꯇꯦꯊꯥꯎꯖꯟ ꯁꯤꯛꯁꯇꯤꯟ ꯑꯣꯏꯔꯝꯃꯣꯏ ꯐꯣꯔꯇꯤꯟ ꯑꯣꯏꯔꯝꯅꯤ ꯅꯪꯒꯤꯗꯣ
ꯑꯗꯨ ꯑꫭꯏꯔꯝꯃꯅꯤ ꯍꫭꯏ꯫
ꯎꯝ ꯑꯗꯨ ꯑꯗꯨꯒꯨꯝꯕ ꯃꯇꯝꯗꯗꯤ ꯑꯈꫭꯏꯗꯤ ꯌꯦꯡꯕꯨꯗꯤ ꯌꯦꯡꯉꯦ ꯑꯗꯨ ꯑꯣꯏꯔꯁꯨ ꯔꯣꯅꯦꯜꯗꯣꯅꯦ ꯍꯥꯏꯔꯗꯤ ꯁꯞꯄꯣꯔꯠ ꯇꯧꯕ ꯃꯦꯁꯤꯅꯦ ꯍꯥꯏꯔꯗꯤ ꯁꯞꯄꯣꯔꯠ ꯇꯧꯕꯒꯨꯝꯕꯅꯦꯕ ꯑꯗꯨ ꯃꯇꯝꯗꯗꯤ ꯈꯪꯗꯕꯅꯤꯅ
ꯑꯍꫭ
ꯇꯨꯊꯥꯎꯖꯟ ꯑꯦꯠꯇꯤꯟꯗꯗꯤ ꯑꯁ ꯈꯪꯈ꯭ꯔꯦ ꯂꯣꯏꯅ ꯐꯖꯅꯥ
ꯑꯗꯨꯝ ꯂꯥꯛ ꯆꯥꯔꯅꯤ
ꯅꯦꯃꯥꯔꯒꯨꯝꯕ ꯁꯥꯟꯅꯥꯏ ꯍꯥꯏꯔꯗꯤ ꯑꯗꯨꯝ ꯕ꯭ꯔꯥꯖꯤꯜ ꯁꯞꯄꯣꯔꯠ ꯇꯧꯅꯤ ꯑꯩꯈꯣꯏ ꯈꯪꯅꯕ꯫ ꯉꯥꯛꯇ ꯁꯥꯟꯅꯔꯗꯤ ꯑꯗꯨꯝ ꯁꯞꯄꯣꯔꯠ ꯇꯧꯕꯅꯤꯗ ꯑꯗꯨꯒꯨꯝꯕ ꯃꯇꯝꯗꯗꯤ ꯍꯟꯗꯛꯀꯤ ꯐꯖꯅꯥ ꯈꯪ ꯈꯔꯦ꯫
ꯉꯔꯥꯡꯅ ꯕꫭꯛꯅ ꯕꫭꯛꯅ ꯑꯌꯨꯛꯇ ꯄꯨꯡ ꯕꯔꯣ ꯉꯁꯥꯏ ꯑꯗꯨꯋꯥꯏ ꯆꯥꯛ ꯆꯥꯔꯦ ꯑꯩ
ꯑꯩꯈꯣꯏꯁꯨ ꯑꯦꯂꯦꯚꯦꯟ ꯊꯥꯔꯇꯤ ꯑꯗꯨꯋꯥꯏꯗ ꯆꯥꯛ ꯆꯥꯏꯌꯦ ꯍꯧꯒꯠꯄꯗ ꯊꯦꯡꯉꯦ
ꯊꯦꯡꯅ ꯇꯨꯝꯕꯅꯤꯅ ꯉꯁꯤꯒꯤꯗꯤ ꯈꯔꯥ ꯌꯥꯌꯦꯗ ꯑꯗꯨꯨꯅꯦ ꯏꯁꯥ ꯁꯣꯛꯍꯟꯈꯔꯅꯤ ꯑꯩꯈꯣꯏ ꯂꯣꯏꯅꯃꯛ
ꯀꯣꯏꯔꯏꯅ